ꯍꯜꯂꯣ
ꯆꯠꯈ꯭ꯔꯕ꯭ꯔꯣ ꯍꯧꯖꯤꯛꯇꯤ
ꯍꯥꯥ
ꯑꯃꯨꯛ ꯆꯠꯈ꯭ꯔꯕ꯭ꯔꯣ ꯑꯩꯒꯤꯗꯣ ꯒ꯭ꯔꯤ ꯒ꯭ꯔꯤ ꯍꯥꯏꯅ ꯊꯣꯛꯄ꯭ꯔꯥ ꯉꯁꯥꯏꯗꯣ
ꯌꯥ ꯌꯥꯔꯦ ꯁꯤꯗꯤ ꯌꯥꯔꯒ ꯀꯣ ꯇꯧꯔꯛꯑꯏꯅ
ꯅꯪꯅ ꯌꯥꯔꯦ ꯍꯥꯏꯕꯒꯤ ꯑꯃ ꯔꯀꯣꯜ ꯇꯧꯕ꯭ꯔꯥ ꯍꯥꯏꯅ ꯈꯟꯕꯅꯦ
ꯆꯞ ꯆꯥꯔꯕ꯭ꯔꯣ
ꯌꯥꯔꯦ ꯆꯥꯔꯦ
ꯀ꯭ꯔꯍꯦꯟꯁ
ꯉꯥ ꯑꯣꯏꯅ ꯆꯥꯔꯦ ꯉꯁꯤꯗꯤꯦ
ꯄꯨꯈ꯭ꯔꯤꯔꯥ ꯑꯩ ꯉꯁꯤ ꯐꯣꯟ ꯇꯧꯕ ꯈꯨꯗꯤꯡ ꯏꯟꯁꯥꯡ ꯑꯍꯥꯎꯕ ꯉꯥꯛꯇ ꯆꯥꯏꯔꯤꯅꯦ
ꯌꯥꯝ ꯐꯥꯏ ꯀꯣꯃꯤꯗꯤ ꯑꯩꯗꯤ ꯏꯟꯁꯥꯡ ꯆꯥꯗꯦ ꯆꯥꯛꯁꯤꯦꯅ ꯇꯣꯠꯂꯒ ꯆꯥꯕꯅꯦ ꯀꯩꯅꯣ
ꯏꯁꯤꯡꯉꯥ
ꯎꯝ ꯅꯪ ꯏꯝꯐꯥꯜꯗ ꯂꯩꯕ꯭ꯔꯥ ꯈꯨꯟꯗ ꯂꯩꯕ꯭ꯔꯥ
ꯎꯝꯂꯦ
ꯑꯣ ꯑꯣ ꯔꯣꯔꯦꯟ ꯂꯩꯕ꯭ꯔꯣ
ꯑꯗꯨ ꯑꯩꯒꯤ ꯀꯣꯇꯥꯔꯗ ꯂꯩꯕꯅꯦ ꯏꯌꯥꯝꯕꯒꯤ ꯃꯅꯥꯛꯇ
ꯑꯣ ꯑꯣ ꯌꯥꯝ ꯐꯩꯅ ꯀ꯭ꯋꯥꯇꯥꯔꯗ ꯂꯥꯏꯔꯒ
ꯁ ꯀꯗ ꯍꯥꯏꯗꯒꯤ
ꯔꯦꯟ ꯐꯤꯁꯨ ꯂꯧꯗꯦ ꯀ꯭ꯇꯥꯔꯗ ꯂꯩꯕꯅ ꯌꯥꯝ ꯍꯥꯏꯏꯌꯦ ꯁꯥꯗꯣ
ꯑꯃꯦ
ꯍꯃ ꯆꯁꯤꯗꯤ ꯀꯩꯅꯣ ꯃꯦꯡꯒꯣ ꯆꯥꯗ꯭ꯔꯦ
ꯉꯁꯥꯏ ꯆꯥꯔꯦ ꯆꯥꯕ ꯂꯣꯏꯈ꯭ꯔꯦ ꯑꯗꯨꯒ ꯑꯃꯨꯛ ꯍꯧꯖꯤꯛ ꯍꯤꯞ꯭ꯔꯕ ꯐꯣꯟ ꯇꯧꯒꯦ ꯇꯧꯅꯤꯌꯦ
ꯍ ꯍ
ꯋꯦꯗꯔꯁ ꯅꯨꯡꯉꯥꯏ ꯃꯗꯨꯒꯤ ꯄꯨꯔꯥ ꯐ꯭ꯔꯤꯗ ꯂꯩ ꯐ꯭ꯔꯤꯗ ꯂꯩꯍꯟꯅꯤꯡꯗ꯭ꯔꯦ ꯑꯗꯨꯒꯤ ꯍꯥꯏ ꯋꯦꯗꯔꯁꯦ ꯅꯨꯡꯉꯥꯏꯃꯟꯕꯒꯤ ꯃꯄꯥꯟ ꯊꯣꯛꯅꯤꯡꯗ꯭ꯔꯦꯕ ꯌꯨꯝꯗ ꯑꯗꯨꯝ ꯂꯩꯔꯒ ꯐꯣꯟ ꯇꯧꯅꯤꯡꯈ꯭ꯔꯦ ꯍꯥꯏꯕ
ꯑ
ꯑꯗꯨꯒꯤꯅꯤꯗ ꯑ ꯑꯅꯜꯂꯤ ꯀꯔꯤꯗꯒꯦꯔꯁꯤ
ꯉꯁꯤ ꯑꯁ ꯊꯕꯛ ꯌꯥꯝꯅ
ꯑꯣ ꯀꯔꯤ ꯀꯔꯤꯗ ꯕꯕ꯭ꯔꯥ
ꯏꯍꯥ ꯂꯩꯒ ꯇꯨꯝꯅꯤ
ꯄꯨꯊꯕꯛꯅꯦꯅ ꯈꯟꯗꯣꯏꯕꯨꯡꯉꯣ ꯌꯥꯔꯦ
ꯐꯒꯤꯅꯤꯅ ꯅ ꯆꯔ ꯉꯁꯥꯏ ꯑꯌꯨꯛꯇ ꯊꯕꯛ ꯆꯠꯂꯒ ꯑꯃꯨꯛ ꯍꯜꯂꯛꯑꯒ ꯍꯣꯔꯦꯟ ꯉꯥꯏꯍꯥꯛ ꯆꯠꯂꯒꯦ ꯑꯃꯨꯛ
ꯑꯦ ꯃꯤꯅꯤ ꯆꯕꯍꯤ ꯌꯥꯝ ꯑꯃ ꯀꯜꯅꯦꯀꯣ
ꯊꯕꯛꯀꯥ ꯅꯈꯤꯔꯤꯦ
ꯑꯣ ꯊꯕꯛ ꯊꯤꯕ꯭ꯔꯥ ꯅꯪ ꯏꯁ꯭ꯇꯗꯤ ꯇꯧꯗ꯭ꯔꯣ
ꯏꯁꯇꯗꯤ ꯇꯧꯗ꯭ꯔꯦ
ꯑꯣ ꯭ꯔꯤꯔꯣ ꯇ ꯌꯥꯗ꯭ꯔꯣ ꯒ꯭ꯔꯤꯔꯥ
ꯑꯁ
ꯌꯥꯝ ꯑꯉꯥꯡ ꯑꯣꯏꯔꯒ ꯑꯗꯨꯒ ꯀꯔꯤ ꯇꯣꯛꯄ꯭ꯔꯥ ꯈꯪꯗꯦ ꯁꯤꯅꯄꯥꯁꯦ ꯐꯖꯅ ꯂꯥꯏꯔꯣꯏ ꯇꯝ ꯌꯥꯗ꯭ꯔꯣ ꯅꯪ ꯅ ꯈꯨꯟꯗꯗꯤ ꯀꯅꯥ ꯀꯅꯥ ꯂꯩꯍꯧꯕ꯭ꯔꯥ ꯏꯃꯥ ꯏꯄꯥ ꯈꯛꯇ ꯂꯩꯍꯧꯕ꯭ꯔꯥ
ꯎꯝ ꯂꯩꯕꯤꯅꯦ
ꯑꯣ ꯉꯥꯛꯈꯣ ꯍꯟꯗꯛ ꯈꯨꯣꯟꯗꯒꯤ ꯆꯨꯖꯥꯛꯒꯨꯝꯕ ꯀꯣꯔꯒꯨꯝꯕ ꯊꯥꯔꯛꯑꯗꯤ ꯑꯩꯒꯤꯁꯨ ꯄꯤꯌꯣ
ꯄꯤꯅꯦ ꯄꯤꯒꯅꯦ
ꯍꯟꯗꯛ ꯊꯣꯛꯈ꯭ꯔꯕ꯭ꯔꯣ ꯂꯣꯀꯦꯜꯒꯤꯗꯣ
ꯑꯣ ꯊꯣꯛꯇ꯭ꯔꯤꯌꯦ ꯄꯥꯟꯗ꯭ꯔꯤꯌꯦ
ꯑꯁ ꯊꯦꯡꯉꯦꯍꯦꯛꯕꯤꯔꯥ ꯃꯇꯝ ꯅꯠꯇ꯭ꯔꯣ
ꯈꯔ ꯋꯥꯔꯦꯗ ꯑꯩꯈꯣꯏꯒꯤꯗꯤ
ꯎꯝ ꯎꯝ ꯌꯨꯝꯗꯒꯤ ꯊꯕꯤꯒꯨꯝꯕ ꯑꯣꯔꯒꯥꯅꯤꯛꯒꯨꯝꯕ ꯌꯥꯝ ꯌꯥꯝ ꯌꯥꯝ ꯐꯔꯗꯤ ꯅꯆꯦꯒꯤꯁꯨ ꯑꯃ ꯑꯅꯤ ꯈꯛꯇꯗꯤ ꯄꯤꯕꯤꯌꯣ ꯑꯣ ꯅꯆꯦꯗꯤ ꯏꯊꯥꯟꯗ ꯂꯩꯕꯅꯤꯅ ꯃꯥ ꯈꯛꯇ ꯄꯤꯔꯁꯨ ꯌꯥꯒꯅꯤ
ꯁꯤꯀꯥꯏ ꯍꯁꯦ ꯍꯥꯏꯗꯗ
ꯅꯁꯦ ꯅꯠꯇ꯭ꯔꯗꯤ ꯀ꯭ꯔꯤꯔꯥ ꯅꯪ ꯑꯩ ꯆꯍꯤ ꯀꯌꯥꯅꯤ ꯈꯟꯕ꯭ꯔꯥ ꯅ ꯑꯦꯁꯦ ꯍ ꯀꯌꯥꯅꯦ ꯈꯟꯕ꯭ꯔꯥ
ꯑꯉ ꯑꯣꯏꯔꯃꯅꯤꯟꯅꯁꯨ
ꯑꯂ ꯌꯥꯔꯦ ꯑꯩ ꯆꯍꯤ ꯀꯨꯟꯃꯉꯥ ꯁꯨꯔꯦ ꯏꯕꯨꯡꯉꯣ
ꯀꯨꯟꯃꯉꯥ ꯑꯁ ꯀꯨꯟ ꯃꯉꯥ ꯍꯦꯜꯂꯦ ꯑꯩꯗꯤ
ꯌꯥꯔꯦ ꯂꯩ ꯉꯔꯥꯡꯒꯤ ꯉꯥꯈꯥ ꯅꯪ ꯌꯥꯔꯦ ꯅꯪ ꯄꯣꯛꯄꯗꯣ ꯑꯩ ꯈꯪꯉꯤꯅꯦ
ꯑꯁ ꯌꯥꯏꯅꯦ ꯌꯥꯏꯅꯦ
ꯅꯦ ꯑꯍꯟ ꯍꯥꯏꯕꯕꯁꯤꯗꯤ ꯔꯦꯁꯄꯦꯛꯇꯦꯠ ꯁꯤꯁꯇꯔꯒꯥꯏꯅ ꯑꯦꯗ꯭ꯔꯦꯁ ꯇꯧꯒꯗꯕꯅꯤ ꯀꯩꯅꯣ
ꯎꯝ
ꯑꯣꯏꯕ ꯍꯣꯏ ꯅꯨꯡꯁꯥ ꯑꯃꯧ ꯊꯣꯛꯈ꯭ꯔꯦꯀꯣ ꯍꯧꯖꯤꯛꯇꯣ
ꯎꯝ
ꯑꯗꯨꯒꯤꯅꯦ ꯐꯦꯟ ꯊꯥꯔꯒ ꯇꯝꯕꯅꯦ ꯑꯩꯈꯣꯏꯁꯨ ꯑꯩꯈꯣꯏ ꯊꯕꯛ ꯂꯩꯇꯕꯁꯦ ꯁꯤꯅ ꯊꯕꯛ ꯂꯩꯍꯜꯂꯦ ꯍꯥꯏꯕꯗꯤ ꯑꯗꯨꯝ ꯀꯣꯜ ꯇꯧꯕꯤꯗꯀꯣ ꯌꯥꯝ ꯀꯥꯟꯅꯩꯌꯦ ꯑꯩꯈꯣꯏꯒꯤ
ꯑꯩꯈꯣꯏꯗ ꯊꯝꯅꯥ ꯂꯩꯕꯅꯤ
ꯎꯝ
ꯑꯩꯉꯣꯟꯗꯁꯨ ꯊꯝꯅꯥ ꯂꯩꯕꯅꯤ ꯀꯣꯠꯂꯒ ꯆꯥꯅꯤꯡꯉꯥꯏ ꯉꯔꯥꯡ ꯉꯗꯥ ꯂ ꯂꯣꯛꯇꯥꯛ ꯆꯠꯂꯒ ꯊꯝꯅꯥꯗꯣ ꯄꯨꯔꯛꯏꯕ
ꯑ
ꯑꯦ ꯁꯤꯡꯖꯨꯗꯤ ꯆꯥꯃꯟꯕꯅ ꯆꯝꯃꯟꯗꯅ ꯍꯛꯆꯥꯡꯁꯦ ꯁꯣꯛꯈ꯭ꯔꯕꯅꯦꯅꯖꯩ ꯑꯩꯈꯣꯏꯗꯤ ꯦ
ꯅ ꯑꯗꯨꯖꯤꯅꯦꯒ ꯅ ꯅꯂ ꯏꯟꯅ
ꯏꯃꯥꯟꯅꯕꯤ ꯈꯔꯒ ꯂꯩꯌꯦ ꯃꯣꯏꯁꯨ ꯐꯣꯟ ꯇꯧꯔꯦꯑꯦꯌꯦ
ꯑꯥ
ꯀ ꯁꯤꯦꯟꯇꯔꯅꯦ ꯀꯩꯅꯩꯅ ꯀꯣꯜ ꯁꯦꯟꯇꯔ ꯑꯣꯟꯈ꯭ꯔꯦ ꯑ ꯍꯣꯏ ꯅꯆꯦ ꯑꯃ ꯕꯦꯡꯒ꯭ꯂꯣꯔꯗ ꯂꯩꯕꯗꯨꯗꯤ ꯄꯥꯎ ꯑꯗꯨꯝ ꯐꯥꯎꯅꯕ꯭ꯔꯥ
ꯎꯝ ꯃꯔꯥꯡ ꯃꯔꯥꯡ ꯇ ꯑꯩꯒꯤ ꯏꯆ ꯅꯨꯨꯄꯤꯅꯦ
ꯑꯣ ꯅꯪꯒꯤ ꯅ ꯆꯥꯟꯗ꯭ꯔꯣ
ꯎꯝ
ꯑꯣ ꯑꯩꯗꯤ ꯅ ꯁꯦꯔ ꯈꯟꯕꯅꯤ ꯂꯣꯏꯔꯦꯍꯦ
ꯅ ꯆꯅꯦ
ꯑꯣ ꯑꯗꯣ ꯃꯥꯁꯨ ꯕꯤꯖꯤ ꯑꯣꯏꯕꯒꯤꯀꯣ ꯑꯩꯁꯨ ꯄꯥꯛ ꯐꯥꯎꯅꯗꯤꯦ ꯇꯦꯛꯁꯤ ꯑꯗꯨ ꯃꯔꯛ ꯃꯔꯛꯇ ꯊꯥꯏ ꯍꯥꯏꯗꯤ ꯃꯥꯗꯤ ꯑꯗꯨꯝ ꯗ꯭ꯌꯨꯇꯤ ꯆꯕꯅꯤꯅꯀꯣ ꯃꯥꯅ ꯁꯪꯕ ꯃꯇꯝꯗꯣ ꯑꯩꯗ ꯁꯪꯗꯦ ꯑꯩꯅ ꯁꯪꯕ ꯃꯇꯝꯗ ꯃꯥꯅ ꯑꯃꯨꯛ ꯁꯪꯅꯕꯀꯣ ꯑꯗꯨꯝ ꯍꯥꯏꯕꯗꯤ ꯃꯣꯏꯗꯤ ꯑꯥꯎꯠꯁꯥꯏꯗꯠꯇ ꯂꯩꯕꯅꯤꯅ ꯇꯥꯏꯃꯤꯡꯗꯣ ꯄꯨꯔꯥ ꯗꯤꯐ꯭ꯔꯦꯟꯁ ꯑꯣꯏꯈ꯭ꯔꯦꯕ
ꯎꯝ
ꯊꯀꯦ
ꯎꯝ
ꯈ꯭ꯔꯤꯁꯃꯥꯁꯀꯤ ꯂꯥꯛꯑꯣ ꯍꯥꯏꯕꯅꯤ ꯂꯥꯛꯀꯦꯔꯥ ꯂꯥꯛꯑꯣꯏꯔꯥ ꯈꯪꯗꯦ
ꯑꯣ ꯅꯣꯏ ꯅꯣꯏ ꯈꯨꯨꯟꯗꯔꯣ ꯇ ꯍꯜꯂꯣ ꯍꯜꯂꯣ ꯀꯝꯕꯦ ꯑ ꯍꯂꯣ ꯍꯜꯂꯣ ꯍꯜꯂꯣ